ꯍꯂꯣ
ꯍꯂꯣ
ꯇꯥꯕ꯭ꯔꯣ
ꯇꯥꯏꯌꯦ
ꯂꯣꯣꯛ ꯀꯅꯣꯅꯦꯇꯦ ꯅꯣꯏꯗ
ꯎꯝ ꯅ ꯃꯤꯗ
ꯏꯁ ꯅꯣꯛꯅꯤꯡ ꯅꯣꯛꯅꯤꯡꯉꯤ ꯍꯥꯏꯥꯟꯅ ꯄꯨꯅꯣꯛ ꯅꯣꯛꯄ ꯌꯥꯕ꯭ꯔꯥ
ꯎꯝ
ꯅꯄꯒꯤꯅꯣꯛꯄꯒꯤ ꯐꯥꯏ ꯅꯧꯕꯔꯥ ꯂꯨꯄꯥ ꯇꯔꯥ
ꯅꯠꯇꯦ ꯅꯣꯛꯄ ꯌꯥꯔꯦ ꯍꯥꯏꯕ꯭ꯔꯣ
ꯏꯁ ꯌꯣꯛꯄꯗꯤ ꯌꯥꯏꯑꯦ ꯀꯩꯀꯥꯏꯕ ꯂꯩꯒꯦ
ꯑꯗꯨꯅꯦꯕ ꯅꯪ ꯅꯣꯛꯄ ꯌꯥꯗꯦ
ꯑꯩꯉꯣꯟꯗ ꯅꯣꯛꯀꯅꯨ ꯍꯥꯏꯕ ꯂꯨꯄꯥ ꯇꯔꯥ ꯇꯔꯥꯅꯤ ꯍꯥꯏꯕ ꯅꯣꯛꯑꯗꯤ
ꯎꯝ ꯅꯪꯉꯣꯟꯗ ꯅꯣꯛꯇ ꯀꯩꯗꯧꯔꯤꯅꯣ
ꯑꯩ ꯐꯝꯃꯒ ꯂꯩꯌꯦꯦ ꯅꯪꯗꯤ
ꯆꯞ ꯃꯅꯤ
ꯥꯅꯥꯃꯤ
ꯑꯩ ꯂꯩꯇꯦ ꯑꯩ ꯐꯝꯅꯤ ꯏꯁ ꯍꯃꯟꯔꯣ ꯑꯗꯨꯗꯤ
ꯇ ꯂꯦꯞꯄ ꯃꯔꯥꯡ ꯇꯛꯐꯝꯃ
ꯎꯝ ꯃꯥ
ꯈꯨꯁꯤ ꯅꯠꯇ
ꯈꯁꯤꯅꯦ ꯆꯥꯛ ꯆꯥꯕꯣ
ꯑꯌꯨꯛꯀꯤꯔꯣ ꯅꯨꯡꯊꯤꯟꯒꯤꯔꯣ ꯑꯍꯤꯡꯒꯤ
ꯊꯤꯟꯒꯦ
ꯅꯤꯡꯊꯦꯡꯒꯤꯗꯤ ꯆꯥꯗꯦ ꯉꯁꯤ
ꯊꯦꯡꯉꯦ꯫
ꯌꯥꯝꯃꯟꯕꯒꯤ ꯆꯥꯗ꯭ꯔꯦ꯫ ꯆꯥꯅꯤꯡꯗꯕ ꯌꯦꯡ ꯀꯩꯅꯣ ꯉꯥ ꯇꯥꯎ ꯇꯧꯕ꯫ ꯉꯥ ꯄꯩ ꯄꯩꯕ꯫
ꯑꯍꯥꯎ ꯑꯍꯥꯎꯕ ꯆꯥꯌꯦꯀꯣ꯫
ꯑꯁ ꯆꯥꯕꯅꯦ ꯅꯨꯡꯇꯤꯒꯤ ꯆꯥꯔꯒ ꯂꯩꯕꯅꯦ ꯑꯁ ꯄꯩꯔꯒ ꯂꯩꯔꯦ꯫
ꯑꯩꯒꯤꯁꯨ ꯈ꯭ꯔꯞ꯫
ꯉꯔꯡ ꯔꯝ꯫ ꯄꯤꯔꯛꯀꯦ ꯐꯣꯟ ꯇꯧꯔꯦ ꯅꯝꯕꯔ ꯈꯛꯇꯔꯒ꯫
ꯑꯩꯒꯤꯁꯨ ꯈꯔ ꯄꯤꯔꯛꯑꯣ꯫
ꯄꯤꯔꯛꯀꯦ ꯇꯧꯔꯒ ꯅꯪꯅ ꯆꯥꯅꯤꯡꯗꯦ ꯍꯥꯏꯕꯗꯨ꯫
ꯀꯔꯝ ꯀꯥꯟꯗ꯫
ꯑꯩ ꯍꯤꯔꯣ ꯂꯩꯌꯦ ꯑꯩ ꯍꯤꯔꯣꯅ ꯁꯥꯎꯒꯅꯤ ꯍꯥꯏꯕꯗꯣ ꯅꯪ꯫
ꯍꯦ ꯁꯨꯃꯥꯏꯅ ꯍꯥꯏꯗꯤꯍꯦ ꯅꯪꯁꯨ꯫
ꯁꯃ ꯍꯥꯏ ꯕꯣꯔꯥ ꯑꯅꯤ ꯄꯤꯔꯛꯀꯦ ꯇꯧꯕꯅꯦ ꯅꯪꯒꯤ꯫ ꯑꯩ ꯍꯦꯔꯣ ꯂꯩꯌꯦ ꯁꯥꯎ ꯌꯥꯔꯣꯏꯌꯦ ꯅꯪ꯫ ꯍꯥꯏ ꯑꯗꯨ ꯅꯨꯃꯤꯠ ꯑꯁꯤꯗ ꯍꯣꯏ ꯍꯣꯏ ꯐꯔꯦ ꯐꯔꯦ ꯑꯗꯨ ꯑꯣꯏ꯫ ꯆꯥꯅꯤꯡꯗ꯭ꯔꯗꯤ ꯂꯧꯅꯤꯡꯗ꯭ꯔꯗꯤ ꯑꯩ ꯑꯗꯨꯝ ꯇꯣꯛꯑꯦ꯫
ꯥꯖꯥꯠ ꯖꯥꯠ ꯉꯥꯡꯒꯅꯨꯀꯣ ꯅꯪ꯫
ꯇꯥꯕ꯭ꯔꯥ꯫
ꯍꯥꯥ꯫
ꯊꯧꯗꯥꯡ ꯆꯥꯕ꯭ꯔꯅ꯫
ꯀꯔꯤ ꯍꯥꯏꯕ꯫
ꯍꯧꯗꯥꯡ ꯍꯧꯗꯥꯡ꯫
ꯀꯩꯅꯩꯅꯣ ꯍꯥꯎꯗꯥꯡ꯫
ꯑꯦ ꯈꯪꯗꯦ ꯍꯧꯗꯥꯡ꯫
ꯈꯡꯗꯦꯍꯦ ꯀꯔꯤꯅ ꯀꯪꯒꯤ꯫
ꯄꯥꯡꯉꯦꯍꯦ ꯀꯔꯤꯌꯥ ꯑꯁ꯫ ꯑꯁꯨꯝ ꯂꯩꯁꯥ ꯂꯩꯔꯒ ꯑꯗꯨꯐꯥꯎ ꯐꯪꯗꯕ꯫ ꯍꯥꯏꯗꯤꯡꯗꯤ ꯍꯩ ꯈꯪꯕ꯭ꯔꯥ꯫
ꯍꯩꯗꯤꯡ꯫
ꯎꯝ꯫ ꯏꯁ ꯀꯩꯅꯣꯒꯤ ꯀꯩꯅꯣꯒꯤꯗꯣ꯫
ꯍꯩꯅꯣ꯫
ꯍꯅꯧ ꯅꯠꯇꯦꯍꯦ꯫ ꯀꯅꯥꯅ ꯍꯩꯅꯧ ꯍꯥꯏꯕ꯭ꯔꯅꯦ ꯀꯩꯅꯣꯒꯤ ꯀꯩꯅꯣꯒꯤꯗꯣ ꯍꯥꯏꯔꯒ ꯍꯩꯅꯧ ꯍꯥꯏ
ꯈꯪꯗꯕ ꯄꯣꯠꯇꯣ ꯅꯪꯅ ꯍꯥꯏꯔꯦ ꯑꯗꯣ ꯑꯩ ꯀꯃꯥꯏꯅ ꯈꯪꯗꯣꯏꯅꯣꯕ꯫
ꯅꯪ ꯉꯁꯤ ꯈꯪꯕ ꯌꯥꯕꯅꯦ ꯅꯪ ꯅꯣꯡ ꯍꯤꯗꯥꯛ ꯆꯥꯗꯕ ꯃꯥꯜꯂꯦ ꯅꯪꯅ꯫ ꯈꯔ ꯋꯥꯠꯄ ꯃꯥꯔꯦꯗꯒꯤ ꯑꯣꯏꯔꯝꯒꯅꯤ꯫ ꯅꯪ ꯉꯁꯤꯡ ꯅꯨꯀꯧ ꯋꯥꯠꯂꯦꯀꯣ꯫
ꯅꯆꯦ ꯑꯩ ꯋꯥꯠꯄꯅꯤ꯫
ꯅꯀꯣ ꯋꯥꯠꯂꯦꯅ ꯀꯔꯤ ꯋꯥꯠꯄ꯭ꯔꯥ ꯅꯨꯃꯤꯠ ꯋꯥꯠꯄ꯭ꯔꯥꯅꯣ꯫ ꯅꯪꯒꯤ ꯅꯥꯀꯣꯡ ꯋꯥꯕ꯭ꯔꯥ ꯅꯅꯥꯇꯣꯟ ꯋꯥꯠ꯫ ꯄꯔ꯭ ꯅ ꯅꯥꯇꯣꯟꯗ ꯑꯃ ꯃꯥꯡꯕ ꯃꯥꯜꯂꯦ ꯃꯥꯡꯈ꯭ꯔ ꯃꯥꯜꯂꯦ꯫
ꯑꯩꯔꯣ꯫
ꯎꯝ꯫
ꯕ꯭ꯔꯦꯟ ꯈꯔ ꯋꯥꯠꯂꯤ ꯑꯗꯨꯒꯤ꯫
ꯅꯪꯒꯤ ꯕ꯭ꯔꯦꯟꯗꯤ ꯀꯩꯗꯧꯔꯅꯤ ꯋꯥꯠꯂꯁꯅꯨ꯫
ꯀꯟꯅꯗꯤ ꯅꯠꯇ꯭ꯔꯣ
ꯀꯩꯅꯣꯅꯦ ꯀꯩꯅꯣ ꯅꯣꯏ ꯌꯨꯝ ꯃꯈꯥꯒꯤ ꯃꯊꯛꯀꯤꯗꯣ ꯁꯈ꯭ꯔꯥꯕ
ꯀꯩꯅꯣ ꯌꯨꯝ ꯃꯈꯥꯒꯤ ꯃꯊꯛꯇ ꯆꯠꯈ꯭ꯔꯕꯣ ꯀꯩꯅꯣ
ꯀꯩꯅꯣ ꯍꯥꯏ ꯑꯁꯅ ꯑ ꯈꯪꯗꯦ
ꯏꯃꯥꯟꯅꯕꯤꯗꯨꯔꯣ
ꯈꯪꯗꯦ ꯅꯃꯥꯟꯅꯕꯤꯗꯨꯅ ꯅꯃꯥꯟꯅꯕꯤꯒꯤ ꯍ ꯈꯕꯤꯗꯨꯔꯥꯗꯨ ꯅ ꯌꯨꯝ ꯃꯊꯛꯀꯤ ꯃꯊꯛ ꯌꯌꯨꯝ ꯃꯈꯥꯒꯤ ꯃꯊꯛꯀꯤꯗꯣ ꯍꯥꯏꯔꯒ ꯑꯗꯨ
ꯈꫭꯏ ꯌꯨꯝ ꯃꯈꯥꯒꯤ ꯃꯊꯛ ꯑꯩ ꯅꯪ ꯀꯩ ꯍꯥꯏꯅꫭ ꯑꯩ ꯒꯌꯥꯟ ꯇꯗꯤ
ꯑꯗꯨ ꯃꯅꯨꯡ ꯃꯅꯨꯡꯒꯤ ꯃꯄꯥꯟꯒꯤꯗꯗꯤ ꯆꯠꯈ꯭ꯔꯕ꯭ꯔꯥ
ꯍꯥ
ꯎꯝ ꯅꯪ ꯁꯧꯒꯔꯤ ꯌꯥꯝꯆꯥ ꯀꯥꯟꯅꯗꯤ ꯀꫭ ꯅꫭꯛꯀꯥꯅꯨ ꯄꯣꯏ ꯄꯥꯏꯡ ꯀꯩ ꯁꯨꯔꯔꯦ ꯅꯪꯅ ꯑꯩꯈꯣꯏꯒꯤ ꯐꯥꯏ
ꯑꯩ ꯍꯧꯖꯤꯛꯗ ꯒ ꯭ꯌꯥꯟ ꯇꯥꯔꯦ ꯅꯪꯒꯤꯗ
ꯏꯁ ꯑꯇꯒꯤꯌꯥ ꯇꯥꯔꯦ ꯀꯔꯤ ꯅꯪ ꯅꯪ ꯀꯣꯂꯦꯖꯇ ꯗ꯭ꯔꯣꯌꯤꯡ ꯀꯥꯔꯁꯨ ꯂꯧꯔꯛꯄ꯭ꯔꯥ
ꯍꯥꯥ
ꯌꯥꯝ ꯅꯣꯛꯅꯤꯡꯉꯦ ꯑꯩ ꯍꯣꯔꯦꯟ ꯍꯥꯏꯕꯤꯒꯦ
ꯅꯪ ꯗ꯭ꯔꯣꯏꯡ ꯀꯂꯥꯖ ꯂꯧꯔꯛꯄꯥ
ꯑꯥ
ꯗ꯭ꯔꯣꯌꯤꯡ ꯀꯩ ꯀꯔꯁꯤ ꯂꯧꯧꯔꯛꯄ ꯅꯪ ꯀꯣꯂꯦꯖ ꯀꯥꯔꯔꯤ ꯀꯥꯟꯗ ꯏꯁ ꯑꯗꯨꯒꯤ ꯑꯣꯏꯕ ꯃꯥꯜꯂꯦ ꯑꯗꯨꯗꯤ ꯖꯦꯅꯦꯔꯟꯅꯔ ꯏꯁ ꯅꯪ ꯅꯠꯇ꯭ꯔꯣ ꯅꯍꯥꯟ ꯅꯣꯏ ꯃꯦꯗꯥꯝꯒꯥ ꯈꯠꯅꯩ ꯍꯥꯏꯕꯗꯣ ꯅꯪ ꯅꯠꯇ꯭ꯔꯣ ꯑꯦꯛꯖꯥꯝ ꯇꯧꯔꯤꯀꯥꯟꯗ ꯅꯪ ꯂꯩꯈꯥꯗ ꯄꯦꯄꯔ ꯂꯩꯈꯥꯗ ꯅꯪ ꯂꯥꯏꯔꯤꯛ ꯃꯌꯥꯝꯂꯒꯦ ꯏꯜꯂꯒ ꯄꯨꯁꯤꯜꯂꯛꯑꯦ ꯍꯥꯏꯗꯅ
ꯑꯣ ꯀꯗꯥꯏ ꯀꯗꯥꯏꯒ ꯀꯩꯅꯣ ꯄꯥꯎꯅꯣ ꯅꯪꯁꯨꯨ ꯖꯥꯠꯖꯠ ꯉꯥꯡꯂꯛꯏꯗ
ꯄꯨꯡ ꯇꯔꯦꯠ ꯃꯈꯥꯏꯒꯤ ꯄꯥꯎꯗ ꯍꯥꯏꯔꯤꯁꯤ
ꯑꯩ ꯋꯥꯈꯜꯅꯕ ꯄꯥꯕꯒ ꯅꯪ ꯍꯥꯏꯔꯛꯑꯦ ꯎ
ꯅꯪ ꯂꯣꯜꯂꯒ ꯏꯀꯥꯏꯕꯒꯤꯗꯣ
ꯂꯥꯏꯛ ꯄꯤꯕ ꯌꯥꯔꯦ ꯅꯪꯒꯤ
ꯅꯪ ꯀꯅꯥꯔꯦ ꯍꯨꯏ ꯃꯈꯣꯡ ꯈꯛꯇꯪ ꯌꯥꯝ ꯆꯥꯎꯦ ꯀꯅꯥꯗꯤ
ꯍꯃ ꯑꯦ ꯍꯃ
ꯍꯣꯏ ꯃꯈꯣꯡ ꯆꯥꯗꯕꯗ ꯆꯥꯎ ꯍꯥꯏꯕ
ꯏꯁ ꯑꯗꯨ ꯆꯥꯔꯗꯤ ꯅꯪ ꯍꯨꯏ ꯃꯥꯜꯂꯛꯀꯅꯤ ꯍꯨꯏ ꯍꯨꯏ ꯃꯥꯜꯂꯒ ꯂꯩꯔꯣ ꯍꯨꯏ ꯃꯥꯜꯂꯒ ꯂꯩꯔꯣ ꯍꯥꯏ ꯍꯥꯏꯕ ꯃꯇꯝ ꯈꯔꯅ ꯅꯨꯡꯗꯥꯡ ꯅꯨꯡꯗꯥꯡꯅ ꯈꯔ ꯈꯣꯛꯅꯤꯡꯉꯥꯏ
ꯍꯨꯏꯗꯤ ꯑꯣꯟꯅꯤꯡꯗꯦꯍꯦ ꯀꯅꯥꯔꯤꯒꯦ
ꯍꯧꯗꫭꯡ ꯑꯣꯅꯤꯡꯕ꯭ꯔ ꯑꯣꯟꯅꯤꯡꯕ꯭ꯔꯥ
ꯑꯗꯨꯗꯤ ꯑꯗꯨꯁꯨ ꯄꯥꯝꯗꯦ
ꯑꯗꯨꯗꯤ ꯍꯧꯗꯤꯡꯗꯤ
ꯍꯣ
ꯏꯁ ꯃꯤ ꯃꯤ ꯑꯣꯟꯒꯅꯨꯍ ꯈꯔ ꯈꯔ ꯁꯥ ꯑꯣꯟꯂꯛꯑꯣꯍꯦ ꯅꯃꯥꯟꯅꯕꯤꯗꯤ ꯀꯥꯏ ꯑꯣꯜꯂꯛꯈ꯭ꯔꯦ ꯅꯪ ꯅꯃꯥꯟꯅꯕꯤꯗꯤ ꯀꯥꯏ ꯑꯣꯜꯂꯛꯈ꯭ꯔꯦ ꯆꯠꯈ꯭ꯔꯦ ꯅꯪꯅ ꯀꯩ ꯑꯣꯟꯅꯤꯡꯉꯥꯏ ꯇꯧꯕ ꯅꯪꯅ ꯂꯤꯟ ꯑꯣꯟꯒꯦ ꯇꯧꯕ
ꯎꯝ ꯑꯩ ꯃꯤ ꯑꯗꯨꯃꯥꯏꯅ ꯑꯗꯨꯝ ꯂꯩꯒꯦ ꯀꯗꯥꯏꯗꯒꯤ
ꯃꯤ ꯑꯗꯨꯝ ꯂꯩꯒꯅꯨ ꯍꯥꯏꯕ ꯃꯔꯥꯡ ꯃꯔꯥꯏꯗꯤ ꯁꯥꯒꯨꯝꯕ ꯅꯪ ꯅꯪ ꯏꯔꯣꯏ ꯑꯣꯜꯂꯣ ꯈꯔ ꯐꯔꯅꯤ
ꯅꯪꯁꯤꯗꯤ
ꯑꯩ ꯀꯩꯗꯧꯕ꯭ꯔꯥ ꯅꯨꯡꯁꯤꯕ꯭ꯔꯥ ꯑꯃꯨꯛꯀ
ꯄꯒꯅꯤꯅ ꯀ ꯇꯥꯛꯀꯣ ꯃꯕꯣ
ꯆꯀꯥꯏꯗꯤ ꯆꯥꯛ ꯊꯣꯡꯁꯩ ꯑꯩꯈꯣꯏꯗꯤ ꯁꯥꯏꯔꯒ ꯆꯥꯏ ꯆꯥꯛꯁꯤ
ꯅꯨꯡ ꯉꯥꯏ ꯀꯣꯃꯤꯗꯤ
ꯆꯥꯛ ꯁꯥꯏꯔꯒ ꯆꯥꯏ ꯑꯩꯗꯤ ꯆꯥꯛ ꯊꯣꯡꯗꯤ ꯆꯟꯕꯒꯤ
ꯁꯃꯕꯅꯤ ꯍꯦꯅꯁꯨꯣ ꯀꯔꯤꯅ ꯐꯟꯗ
ꯊꯣꯡꯗ꯭ꯔꯤ ꯊꯣꯡꯉ ꯂꯣꯏꯔꯦꯒ ꯁꯥꯏꯅ ꯀꯀꯔ ꯀꯑꯃꯦ
ꯦꯗꯥꯅꯤ ꯍ ꯆꯁꯦ
ꯂꯥꯜꯂꯦ ꯅꯪ ꯕꯦꯔꯥꯅꯦ ꯍꯥꯏꯕꯗꯣ
ꯎꯝ
ꯕꯦꯔꯥꯅꯦ ꯍꯥꯏꯔꯌꯦꯦ ꯕꯦꯔꯥꯅꯦ ꯍꯥꯏꯌꯣ ꯑꯗꯨꯃꯥꯏꯅ
ꯄ ꯋꯥꯅꯦ ꯈꯨꯟꯅ ꯂꯩꯕ꯭ꯔꯣ
ꯍꯥꯥ
ꯈꯨꯟꯗ ꯂꯩꯕ꯭ꯔꯣ
ꯈꯨꯟꯅ ꯂꯩꯌꯦ ꯀꯩ ꯍꯥꯏꯅꯤꯡꯕ꯭ꯔꯣ
ꯅꯣꯏ ꯔꯝꯗꯦ ꯔꯪꯀꯦꯀꯥ ꯇꯧꯔꯣ
ꯇꯧꯗꯦ ꯑꯩꯈꯣꯏꯅ ꯄꯤꯁꯂꯅꯤ ꯄꯤꯁꯂꯦꯟꯅꯤ ꯑꯩꯈꯣꯏꯗꯤ
ꯑ
ꯌꯥꯝꯅ ꯅꯨꯡꯉꯥꯏꯕ ꯀꯔꯤ ꯀꯔꯤ ꯑꯣꯏꯔꯁꯨ ꯀꯔꯤ ꯀꯔꯤ ꯑꯣꯏꯕ ꯈꯨꯅꯤꯩ ꯑꯩꯈꯣꯏꯗꯤ
ꯌꯥꯅꯤꯗ ꯅꯪ
ꯍꯥꯏ ꯐꯣꯟꯗꯣ ꯅꯪꯒꯤ ꯑꯩ ꯇꯣꯡꯉꯥꯜꯂꯦꯍ ꯑꯠ ꯑꯠꯆꯥ
ꯇꯣꯉꯥꯂꯦ ꯀꯥꯏꯅ ꯌꯥꯔꯦ ꯀꯣꯏꯕꯕꯣꯅ
ꯅꯥꯒꯅꯥ ꯂꯩꯕꯣ ꯎꯝ
ꯀꯩꯅꯣ ꯂꯥꯛꯂꯝꯝꯒꯅꯤ ꯍꯧꯖꯤꯛ ꯄꯨꯡ ꯅꯪ ꯐꯣꯟꯗꯤ ꯄꯨꯡ ꯃꯉꯥꯒ ꯃꯉꯥꯒ ꯀꯨꯟꯊ꯭ꯔꯥꯅꯤ ꯆꯠꯀꯥꯟꯗ ꯀꯥꯏ ꯅꯨꯡꯇꯤꯒꯤ ꯂꯥꯛꯄꯗꯣ ꯂꯥꯛꯄꯅ ꯌꯦꯡꯉꯨ ꯌꯦꯡꯕ ꯀꯥꯎꯔꯕ꯭ꯔꯥ ꯉ ꯑꯁꯤ
ꯑ ꯊꯒ ꯂꯣ
ꯑꯤꯗꯒꯤ ꯂꯥꯛꯄꯗꯧꯅꯦ ꯁꯤ ꯂꯥꯛꯄꯗꯨꯅꯤ ꯍꯣꯔꯦꯟ ꯍꯣꯔꯦꯟ ꯄꯨꯡ ꯄꯨꯡ ꯀꯨꯟ ꯇꯔꯨꯛ ꯇꯥꯕ ꯀꯥꯟꯗꯀꯣ
ꯇꯥꯕꯔ ꯑꯥꯗ꯭ꯔꯣ
ꯇꯥꯏꯅꯦ
ꯇꯥꯏꯅꯦ ꯀꯔꯤ ꯍꯥꯏꯕ ꯑꯩ ꯑꯗꯨꯗꯤ
ꯅꯪꯔꯣ ꯖꯥꯖꯠ ꯉꯥꯡꯒꯅꯨ ꯍꯥꯏ
ꯍꯣꯔꯦꯟ ꯄꯨꯡ ꯀꯨꯟ ꯇꯔꯨꯛ ꯇꯥꯕ ꯀꯥꯟꯗ ꯅꯪ ꯆꯥꯛ ꯆꯥꯋꯣ ꯍꯥꯏꯕ
ꯑꯩꯔꯣ
ꯎꯝ
ꯑꯩꯈꯣꯏꯗꯤ ꯆꯥꯛ ꯊꯦꯡꯅ ꯆꯥꯏꯌꯦ
ꯀꯔꯥꯏ ꯆꯠꯀꯅꯤ
ꯍꯌꯦꯡ
ꯎꯝ ꯍꯌꯦꯡꯗꯣ ꯑꯩ ꯉꯁꯤꯗꯣ ꯍꯌꯦꯡ ꯀꯔꯥꯏ ꯆꯠꯀꯅꯤ ꯍꯥꯏꯕ
ꯉꯁꯤꯗꯣ ꯍꯌꯦꯡ ꯀꯔꯥꯏ ꯆꯠꯀꯅꯤ ꯑꯩ ꯈꯪꯗꯦ ꯌꯨꯝꯗ ꯑꯗꯨꯝ ꯂꯩꯒꯅꯤ
ꯆꯤꯡꯗ ꯂꯩ ꯃꯟꯕꯗꯣ ꯋꯥꯗꯔꯣ
ꯋꯥꯗꯦꯗ
ꯏꯁ ꯀꯩꯗꯧꯕꯒꯤ
ꯑꯩꯗꯤ ꯌꯨꯝꯗ ꯑꯗꯨꯝ ꯂꯩꯅ
ꯎꯝ ꯐꯃꯨꯡ ꯃꯈꯥꯗ ꯂꯣꯠꯂꯩꯔꯣ ꯃꯤ ꯎꯗꯅꯅꯤꯡꯉꯥꯏ
ꯎ ꯎꯝ ꯎꯝ ꯑꯗꯨꯕꯨꯗꯤ ꯇꯧꯗꯤꯍꯦ ꯅꯪꯁꯨ
ꯏꯁ ꯃꯔꯛ ꯃꯔꯛ ꯑꯗꯨꯃꯥꯏꯅ ꯇꯧꯕ
ꯐꯃꯨꯡ ꯃꯈꯥꯗ ꯂꯣꯠꯂꯒ ꯀꯩꯗꯧꯗꯣꯏꯕ
ꯃꯤ ꯀꯅꯥꯝꯁꯨ ꯎꯔꯣꯏꯅ ꯑꯗꯨ ꯑꯣꯏꯔꯗꯤ ꯐꯔꯦꯅꯥ
ꯑꯩ ꯉꯥꯎꯔꯦ ꯍꯥꯏꯔꯛꯀꯅꯤꯀꯣ
ꯅꯪ ꯅꯪ ꯑꯦ ꯅꯍꯥꯟꯗꯩ ꯅꯪ ꯉꯥꯎꯔ ꯂꯩꯔꯒ ꯉꯁꯤ ꯈꯇꯪ ꯈꯪꯕ ꯃꯥꯜꯂꯦ ꯑꯩ ꯉꯥꯎꯔꯦ ꯍꯥꯏꯔꯛꯀꯅꯤ ꯍꯥꯏꯕꯗꯣ ꯅꯛꯀꯅꯨ ꯅꯣꯛꯀꯅꯨ ꯅꯪ ꯄꯩꯁꯥ ꯌꯥꯝ ꯇꯥꯔꯦ ꯐꯥꯏꯟ ꯑꯩꯉꯣꯟꯗ ꯄꯤꯒꯗꯕ ꯍꯣꯔꯦꯟ ꯄꯦꯗ ꯀꯥꯞꯄꯤꯔꯛꯑꯣ
ꯀꯥꯞꯀꯦꯅꯦ ꯀꯌꯥ ꯀꯥꯞꯄꯤꯌꯨ ꯍꯥꯏꯔꯣ ꯅꯪꯒꯤꯁꯦ
ꯎꯝ ꯌꯥꯝꯒꯅꯨ ꯅꯣꯛꯄꯒꯤ ꯐꯥꯏꯟꯗꯨꯗꯪ ꯀꯥꯞꯄꯤꯌꯣ ꯑꯩꯗꯤ ꯕꯣꯔꯥ ꯕꯣꯔꯥ ꯄꯥꯝꯗꯦ ꯅꯪꯒꯤ ꯄꯩꯁꯥꯗꯣ
ꯀꯥꯄꯤꯒꯦ ꯏꯅꯥꯎꯅꯨꯄꯥꯒꯤ
ꯍꯣꯔꯦꯟꯗꯤ ꯍꯣꯔꯦꯟ ꯆꯠꯀꯗ꯭ꯔꯣ
ꯍꯔꯦꯟꯗꯤ ꯍꯔꯦꯟ ꯆꯠꯀꯗ꯭ꯔꯣ ꯀꯩ ꯍꯥꯏꯅꯣ
ꯑꯗꯨ ꯈꯪꯗ꯭ꯔꯣ
ꯍꯍ ꯍ ꯉꯥꯎꯍꯜꯂꯤ ꯅꯪꯒꯤ ꯋꯥꯁꯤꯗꯤ ꯑꯩ ꯒ꯭ꯌꯥꯟ ꯇꯥꯗꯦ ꯑꯝꯇ
ꯁꯨꯡꯇꯥ ꯇꯥꯔꯣꯏ ꯅꯀꯣꯛ ꯋꯥꯠꯄꯅꯤꯅ ꯉꯔꯥꯡꯗꯣ ꯉꯔꯥꯡꯗꯣ
ꯁꯁ ꯎꯝ
ꯉꯔꯥꯡ ꯑꯩ ꯍꯥꯏꯒꯦ ꯉꯔꯥ ꯉꯔꯥꯡꯗꯨꯀꯣ ꯈꯣꯏ ꯌꯨꯝ ꯃꯊꯛꯇ ꯁꯨꯔꯛꯑ ꯌꯥꯝꯅ ꯆ ꯑꯆꯧꯕ ꯑꯃ ꯂꯩꯌꯦꯕ ꯑꯗꯨ ꯑꯗꯨꯝ ꯃꯀꯣꯛ ꯂꯩꯇ ꯑꯗ ꯃꯤ ꯊꯣꯛꯂꯛꯄ ꯑꯁ ꯌꯥꯝ ꯐꯖꯩ ꯑꯗꯨ ꯑꯣꯏꯔꯁꯨ ꯃꯀꯣꯛ ꯂꯩꯇ꯭ꯔꯁꯨ
ꯎꯝ ꯐꯥꯔꯒ ꯆꯥꯕ ꯌꯥꯗ꯭ꯔꯣ
ꯃꯤ ꯃꯤ ꯌꯥꯝ ꯐꯖꯔ ꯊꯣꯛꯂꯛꯏꯗꯨꯕꯨ ꯃꯀꯣꯛ ꯂꯩꯇ꯭ꯔꯁꯨ ꯑꯗꯨꯝ ꯈꯨꯝꯂꯛꯑꯦ
ꯐꯥꯔꯒ ꯊꯣꯡꯑꯒ ꯆꯥꯕ ꯌꯥꯗ꯭ꯔꯣ
ꯏꯖ ꯃꯤ ꯃꯁꯥ ꯃꯁꯛ ꯌꯥꯝ ꯐꯖꯩꯍꯦ ꯃꯈꯀꯣꯛ ꯂꯩꯇ꯭ꯔꯁꯨ
ꯑꯗꯨꯅꯦ ꯐꯖꯕꯗꯣ ꯊꯣꯡꯑꯒ ꯆꯥꯗꯣꯏꯅꯦ
ꯗꯤ ꯆꯥꯅꯤꯡꯗꯕ ꯍꯥꯏꯗꯤ ꯑꯩꯗꯤ ꯅꯣꯏꯒꯨꯝꯅ ꯃꯤꯕꯨ ꯆꯥꯗꯕ ꯍꯥꯏꯇꯥꯔꯦ ꯑꯩꯗꯤ ꯁꯥ ꯈ
ꯆꯥꯗ ꯃꯥ ꯂꯤꯗ
ꯑꯩꯗꯤ ꯁꯥ ꯈꯛꯇꯪ ꯆꯥꯏ ꯑꯁ ꯅꯣꯏꯒꯤ ꯀꯩꯅꯣꯗ ꯆꯔꯦ ꯁꯅꯦ
ꯑꯩ
ꯀ